ꯍꯥꯎ
ꯍꯜꯂꯣ ꯇꯥꯕ꯭ꯔꯣ
ꯇꯥꯏꯌꯦ ꯇꯥꯏꯌꯦ
ꯌꯥꯝ ꯌꯥꯝ ꯇꯞꯅ ꯇꯥꯕꯩꯇꯥ ꯇꯧꯋ
ꯍꯜꯂꯣ ꯑꯥꯎ ꯎꯝ ꯇꯥꯔꯕ‌ꯣ ꯐꯖꯅ
ꯍꯜꯂꯣ ꯇꯥꯕ꯭ꯔꯣ
ꯇꯥꯏꯌꯦ
ꯎ ꯌꯥꯝ ꯇꯞ ꯇꯞꯅ ꯂꯥꯛꯄꯩ ꯇꯥꯏꯞꯋ‌ꯦ ꯃꯈꯣꯜꯁ‌ꯦ
ꯎꯝ
ꯏꯃꯥꯟꯅꯕꯤ ꯅꯪ ꯀꯥꯏ ꯂꯩ
ꯀꯩꯗꯧꯏꯅ‌ꯣ ꯏꯃ ꯏꯃꯥꯟꯅꯕꯤ
ꯅꯪ ꯀꯥꯏꯗ ꯂꯩ
ꯑꯣ ꯍꯧꯖꯤꯛꯇ ꯍꯣꯁꯄꯤꯇꯥꯜꯇ ꯉꯥꯏꯒꯦ
ꯎꯝ
ꯍꯣꯁꯇꯦꯜ ꯍꯜꯂꯛꯇ ꯉꯥꯏꯔꯤꯌꯦ
ꯑꯣ ꯑꯩ ꯉꯁꯥꯏ ꯅꯪ ꯀꯥꯗ ꯂꯥꯛꯑꯝꯃꯦ ꯑꯗꯨꯒ ꯅꯪ ꯂꯩꯔꯝꯗꯕ
ꯑꯣ ꯑꯩꯗꯣ ꯉꯁꯤ ꯗꯤꯄꯥꯔꯠꯃꯦꯟ ꯆꯠꯂꯨꯏꯌꯦ
ꯑꯥ
ꯑꯩꯈꯣꯏ ꯐꯣꯔꯝ ꯐꯤꯜ ꯑꯞ ꯇꯧꯕꯒꯤ ꯆꯦ ꯊꯥꯖꯟꯕꯒꯤ
ꯎꯝ
ꯄꯩꯈꯥꯁꯨ ꯀꯨꯏꯗ꯭ꯔꯦ ꯃꯊꯥ ꯁꯥꯗꯅ ꯏꯕꯦꯝꯃ
ꯑꯩꯈꯣꯏ ꯃꯦꯟꯐꯤꯠꯇꯣ ꯉꯁꯤꯗꯩ ꯍꯧꯅꯤ ꯍꯥꯏꯕꯅꯦ ꯀꯩꯀꯩ ꯀꯃꯥꯏ ꯀꯃꯥꯏꯅ ꯇꯧꯍꯧꯒꯦ ꯎꯔꯛꯄ꯭ꯔꯣ
ꯎꯔꯦ ꯎꯔꯛꯑꯦ ꯑꯣꯗꯤꯇꯣꯔꯤꯌꯝꯗ ꯃꯤ ꯃꯌꯥꯝ ꯂꯩꯍꯧꯋꯦ ꯑꯗꯒꯤ ꯃꯣꯏ ꯃꯦꯟꯐꯤꯠ ꯇꯧꯕꯒꯤꯅꯦ ꯏꯁꯇꯣꯜ ꯃꯌꯥꯝ ꯐꯝꯍꯧꯋꯦ
ꯎꯝ
ꯃꯤꯖꯨ ꯌꯥꯝ ꯆꯤꯜꯍꯧꯋꯦ ꯑꯩꯗꯣ ꯆꯠꯂꯨꯔꯒ ꯑꯃꯨꯛꯇꯪ ꯌꯦꯡꯕ ꯆꯠꯀꯦ ꯇꯧꯕꯅꯦꯕꯀꯣ
ꯑꯥ
ꯑꯁ ꯄꯔꯤꯈꯥ ꯂꯩꯕꯁꯤꯗꯤ ꯆꯠꯄ ꯉꯝꯗ꯭ꯔꯦꯗ ꯏꯃꯥꯟꯅꯕꯤ
ꯑꯩꯖꯨ ꯆꯨꯝꯃꯤꯅꯦꯍꯦ ꯅꯪ ꯄꯩꯈꯥ ꯂꯩꯕꯅꯦ ꯑꯩꯗꯤ ꯅꯪ ꯍꯣꯔꯦꯟ ꯅꯨꯡꯗꯥꯡ ꯋꯥꯏꯔꯝꯗꯣ ꯌꯦꯡꯉꯨꯁꯤꯔꯅ ꯍꯧꯒꯦ ꯇꯧꯔꯝꯃꯤꯅꯤꯅꯦ
ꯑꯁ ꯄꯔꯤꯈꯥꯖꯦ ꯂꯨꯃꯟꯗꯅ ꯑꯩꯖꯦ ꯃꯊꯥ ꯁꯥꯔꯤꯔ‌ꯦ ꯅꯪꯕꯨ ꯃ‌ꯦꯟꯐꯤꯠ ꯀꯥ ꯑꯝꯇ ꯆꯪꯗ꯭ꯔꯦꯕ ꯀꯣꯛꯁꯤꯗ
ꯈꯪꯗ‌ꯦ ꯇꯧꯔꯤꯁꯦ ꯆꯥꯛꯄꯨ ꯂꯥꯝꯈꯠꯂꯛꯄꯔꯥ ꯀꯩꯅꯣꯝ ꯇꯧꯔꯦ
ꯆꯥꯖꯤ ꯌꯥꯏꯅꯦ ꯀꯩ ꯆꯥꯖꯤꯒꯦ
ꯁꯤꯡꯖꯨꯒꯨꯝꯕ ꯕꯣꯔꯥꯒꯨꯝꯕ ꯆꯥꯁꯤꯔꯣ
ꯌꯥꯏꯅꯦ
ꯑꯩꯈꯣꯏꯒꯤ ꯃꯃꯥꯡꯒꯤ ꯑꯥ
ꯍꯥꯏꯌꯣ ꯍꯥꯏꯌꯣ
ꯃꯃꯥꯡꯒꯤ ꯑꯕꯣꯛꯀꯤ ꯁꯤꯡꯖꯨꯗꯣ ꯌꯥꯝ ꯍꯥꯎꯕꯅꯦ
ꯎꯝ ꯍꯥꯎꯕꯅꯤ ꯍꯥꯎꯕꯅꯤ ꯈꯪꯉꯦ ꯈꯪꯉꯦ
ꯑꯗꯥ ꯑꯗꯨꯗꯩ ꯂꯩꯔꯨꯔꯁꯦ ꯑꯗꯨꯒ ꯆꯥꯛꯇꯣ ꯈꯤꯇꯪ ꯀꯥꯝꯈꯠꯂꯒ ꯆꯥꯔꯁꯦ ꯑꯐꯕꯗꯨꯒ
ꯎꯝ ꯎꯝ
ꯑꯁ ꯉꯁꯥꯏꯒꯤ ꯆꯥꯛꯇꯣ ꯀꯔꯤꯅꯣ ꯀꯥꯏꯗꯤ ꯉꯁꯥꯏ ꯍꯣꯏ ꯍꯥꯎꯃꯟꯗꯥꯗꯅ ꯇꯦꯡꯀꯣꯠ ꯃꯆꯥ ꯑꯃꯗꯨꯕꯨꯛ ꯆꯥꯕ ꯉꯝꯗꯦ
ꯑꯩꯗꯤ ꯏꯕꯦꯝ ꯊꯥꯕꯜ ꯆꯣꯡꯉꯦ ꯆꯥꯛꯇꯣ
ꯑꯗꯨꯅꯦ ꯍꯥꯎꯇꯦ ꯍꯥꯏꯕ ꯄꯨꯛꯅ ꯃꯔꯣꯟ ꯅꯨꯡꯉꯥꯏꯇꯕꯅꯤ ꯅꯣꯡꯉꯥꯟꯂꯛ ꯄꯒꯥ ꯊꯥꯎꯗꯣ ꯆꯥꯁꯤꯜꯂꯦ
ꯍꯣꯏ ꯃꯣꯔꯣꯛ ꯑꯁꯨꯕ ꯃꯣꯔꯣꯛ ꯃꯌꯥꯝꯗꯨꯒ ꯄꯦꯜꯂꯕꯅꯤ
ꯑꯗꯨꯅꯦ ꯑꯁ ꯑꯩꯖꯨ ꯉꯁꯥꯏ ꯑꯗꯨ ꯐꯥꯕꯥ ꯕꯠ ꯆꯥꯔꯦ ꯑꯗꯨꯒ ꯀꯩꯅꯣ ꯑꯩꯒꯤ ꯄꯩꯁꯥ ꯊꯤꯕꯗꯣ ꯑꯦꯠꯃꯤꯁꯟ ꯇꯧꯕꯩꯗꯣ
ꯎꯝ
ꯑꯗꯨ ꯗꯗꯥꯒ ꯇꯧꯔ ꯆꯠꯃꯤꯟꯅꯔꯨꯔꯦ
ꯎꯝ
ꯉꯁꯤꯗꯤ ꯃꯤ ꯌꯥꯝ ꯂꯩꯔꯝꯗ꯭ꯔꯦ ꯑꯩꯅ ꯉꯟ ꯉꯟꯕꯩ ꯇꯥꯏꯞ ꯇꯧꯋꯦ ꯃꯤ ꯈꯔ ꯑꯩ ꯃꯇꯨꯡꯗ ꯑꯅꯤ ꯑꯅꯤ ꯑꯍꯨꯝ ꯈꯔꯗꯤ ꯂꯥꯛꯍꯧꯋꯦꯕꯀꯣ ꯅꯨꯄꯥ ꯈꯔꯁꯨ ꯂꯥꯛꯍꯧꯋꯦ ꯑꯗꯣ ꯑꯩ ꯅꯍꯥꯟ ꯂꯥꯛꯑꯝꯃꯦ ꯑꯩꯍꯥꯟꯅ ꯆꯪꯉꯒꯦ ꯍꯥꯏꯔꯒ ꯑꯩꯍꯥꯟ ꯑꯩꯍꯥꯟ ꯆꯪꯊꯣꯛꯑꯦ ꯑꯗꯨꯅ ꯉꯟꯅ ꯑꯗꯨꯝ ꯍꯜꯂꯛꯑꯦ
ꯌꯥꯝ ꯊꯤꯅ ꯐꯔꯕꯅꯦ ꯑꯗꯨ ꯏꯕꯦꯝꯃ ꯅꯪ ꯅꯍꯥꯟꯒꯤ ꯆꯥꯛ ꯂꯥꯥꯛꯝꯕꯗꯣ
ꯑꯁ ꯑꯗꯨꯅꯦ ꯑꯩꯅ
ꯍꯜꯂꯣ
ꯇꯥꯕ꯭ꯔꯣ ꯍꯜꯂꯣ
ꯑꯥ ꯍꯧꯖꯤꯛ ꯆꯠꯄ ꯂꯩꯒꯤꯗꯅ ꯅꯦꯠꯋꯥꯛꯁꯦ ꯌꯥꯝ ꯅꯨꯡꯉꯥꯏꯇꯦ ꯃꯤ
ꯑꯗꯨꯅꯦ ꯑꯁ ꯉꯥꯔꯥꯡ ꯅꯍꯥꯟꯅꯩ ꯅꯦꯋꯥꯛꯁꯦ ꯀꯩ ꯇꯧꯔꯨꯅꯣ ꯈꯪꯗꯦ ꯇꯥꯏꯌꯦ ꯇꯥꯏꯌꯦ ꯅꯪ
ꯑꯗꯨꯅꯦ ꯍꯧꯖꯤꯛꯄꯨꯗꯤ ꯈꯔ ꯇꯥꯔꯦ
ꯃꯁꯤꯒꯤ ꯅꯦꯠꯋꯥꯛꯁꯦ ꯑꯩꯗꯤ
ꯑꯗꯣ ꯃꯦꯟꯐꯤꯠꯁꯦ ꯅꯨꯃꯤꯠ ꯀꯌꯥꯅꯤ ꯇꯧꯅꯒꯦ
ꯍꯣꯏ ꯅꯨꯃꯤꯠ ꯀꯌꯥꯅꯤꯅꯣ ꯇꯧꯗꯨꯕꯣ ꯅꯨꯃꯤꯠ ꯍꯨꯝꯅꯤꯔꯣ ꯑꯗꯨꯃꯥꯏꯅ ꯇꯧꯒꯨꯝ ꯇꯧꯕꯅꯦ
ꯑꯩꯗꯤ ꯑꯃꯨꯛꯇ ꯌꯥꯎꯗ꯭ꯔꯤꯌꯦ ꯃꯦꯟꯐꯤꯠꯁꯦ
ꯃꯃꯥꯡ ꯃꯃꯥꯡꯉꯦ ꯑꯥ ꯆꯨꯝꯃꯦ ꯅꯪ ꯌꯥꯎꯔꯝꯈꯤꯔꯣꯏ ꯃꯃꯥꯡꯗꯁꯨ ꯌꯥꯍꯧꯔꯝꯃꯔꯣꯏ
ꯎꯝ ꯌꯥꯎꯗꯦ
ꯅꯨꯃꯤꯠ ꯍꯨꯝꯅꯤꯃꯨꯛ ꯇꯧꯒꯨꯝ ꯇꯧꯕꯅꯦꯁ ꯑꯩ ꯑꯩꯁꯨ ꯍꯟꯗꯛꯅ ꯂꯣꯏꯕꯁꯨ ꯌꯥꯏꯑꯦꯅ ꯑꯥ ꯍꯟꯗꯛꯅ ꯂꯣꯏꯕꯁꯨ ꯌꯥꯏꯅꯦ ꯌꯦꯡꯅꯤꯡꯕ ꯌꯥꯝꯅ
ꯍꯣꯏ ꯉꯉꯥꯛꯇꯪ ꯌꯦꯡꯉꯁꯨ ꯌꯦꯡꯉꯁꯤ
ꯅꯪꯁꯨ ꯄꯩꯈꯥ ꯂꯩꯔꯦ ꯑꯗꯩꯗꯤ ꯑꯩꯈꯣꯏ ꯂꯩꯃꯤꯟꯅꯕ ꯏꯅꯥꯎꯨꯄꯤꯗꯨꯁꯨ ꯄꯩꯈꯥ ꯂꯩꯌꯦ
ꯎꯝ
ꯆꯤꯆꯦꯗꯣ ꯆꯤꯆꯦꯗꯣ ꯈꯪꯗꯦ ꯂꯣꯏꯔꯛꯄꯒꯤ ꯑꯔꯣꯏꯕ ꯅꯨꯃꯤꯠꯇꯨꯗꯤ ꯌꯦꯡꯗꯧ ꯃꯥꯜꯂꯦ ꯃꯃꯥꯡꯗꯨꯗꯤ ꯌꯦꯡꯕ ꯌꯥꯒꯗ꯭ꯔꯥ ꯈꯪꯗꯦ ꯃꯥ ꯉꯁꯤꯁꯨ ꯀ꯭ꯂꯥꯁ ꯆꯠꯈꯤꯑꯕ
ꯑꯔꯣꯏꯕ ꯅꯨꯃꯤꯠꯇ ꯄꯨꯟꯅ ꯌꯦꯡꯃꯤꯟꯅꯔꯁꯦ ꯑꯗꯨꯗꯤ
ꯎꯝ ꯑꯔꯣꯏꯕ ꯅꯨꯃꯤꯠꯇꯤ ꯃꯣꯏꯒꯤ ꯀꯔꯤ ꯀꯔꯤ ꯊꯣꯛꯄ ꯍꯥꯏꯕꯅꯣ ꯃꯤꯁ ꯃꯤꯁꯇꯔꯒ ꯇꯧꯕꯒꯤꯗꯣ
ꯑꯥꯎ
ꯑꯗꯨꯝꯕꯗꯨ ꯇꯧꯕꯅꯦꯕ
ꯎꯝ
ꯑꯗꯣ ꯑꯩꯗꯤ ꯖꯒꯣꯏꯗꯤ ꯌꯥꯝ ꯌꯦꯡꯅꯤꯡꯉꯦ ꯍꯥꯏꯕ ꯅꯪꯕꯣ
ꯅꯨꯡꯉꯥꯏꯅꯤꯕꯣ
ꯅꯨꯡꯉꯥꯏꯅꯤ ꯍꯥꯏꯕꯥ ꯑꯩꯁꯨ ꯀ꯭ꯂꯥꯁ ꯍꯧꯗ꯭ꯔꯤꯉꯥꯏꯁꯤꯗ ꯀꯔꯤ ꯀꯔꯤꯅꯣ ꯐꯖꯅ ꯌꯥꯍꯧꯔꯒꯦ ꯑꯗꯨꯒ ꯀ꯭ꯂꯥꯁ ꯍꯧꯔꯛꯄꯗꯩꯗꯤ ꯀꯩꯌꯏꯝ ꯂꯥꯡ ꯐꯥꯡ ꯆꯠꯄ ꯉꯝꯃꯔꯣꯏ
ꯑꯁ ꯅꯪꯕꯣ ꯑꯩ ꯃꯊꯛ ꯑ ꯑꯩꯈꯣꯏꯒꯤ ꯍꯣꯁꯇꯦꯜꯒꯤ ꯑꯥ ꯃꯊꯛꯇ ꯀꯥꯕꯅꯦꯕ ꯅꯨꯡꯁꯤꯠꯁꯤ ꯈꯨꯅꯨꯡꯉꯥꯏ ꯑꯃꯥ ꯎꯔꯨ ꯔꯨ ꯁꯤꯠꯂꯦ ꯍꯥꯏꯕ
ꯆꯤꯡꯒꯗꯣ ꯎꯕ꯭ꯔꯣ
ꯎꯏꯌꯦ ꯌꯥꯝ ꯊꯤ ꯐꯖꯅ ꯎꯏꯌꯦ ꯌꯥꯝ ꯊꯤ ꯅꯨꯡꯉꯥꯏ ꯍꯥꯏꯕ ꯃꯊꯛꯁꯦ
ꯏꯃꯥ
ꯑꯁ ꯑꯩ ꯅꯍꯥꯟꯗꯩ ꯁꯨꯛꯀꯥ ꯀꯥꯔꯨꯗꯕꯅꯦ ꯉꯁꯤ ꯌꯦꯡꯒꯦꯅ ꯀꯥꯔꯨꯕꯅꯦ ꯊꯤ ꯐꯖꯩꯌꯦ ꯑꯁ ꯀꯩꯅꯣ
ꯑꯩꯈꯣꯏ ꯁꯤ ꯃꯅꯤꯡꯒꯤ ꯄꯨꯈ꯭ꯔꯤꯒꯤ ꯃꯅꯤꯡꯒꯤ ꯄꯨꯈ꯭ꯔꯤꯒꯤ ꯊꯝꯕꯥꯜꯁꯤꯁꯨ ꯌꯥꯝ ꯁꯥꯠꯂꯛꯀꯗꯣꯔꯦ ꯃꯅꯥ ꯃꯌꯥꯝ ꯄꯥꯜꯂꯛꯑ
ꯎꯝ ꯑꯁ ꯊꯝꯕꯥꯜ ꯍꯥꯏꯔꯒ ꯀꯥꯡ ꯀꯨꯏꯗ꯭ꯔꯦꯀꯣ
ꯀꯨꯏꯗ꯭ꯔꯦ
ꯑꯁ ꯀꯥꯡꯗ ꯈꯦꯆ꯭ꯔꯤ ꯆꯥꯕꯗꯣ ꯑꯥ
ꯑꯁ ꯀꯥꯡ ꯃꯅꯨꯡꯁꯦ ꯑꯩꯈꯣꯏ ꯁꯤꯗ ꯂꯩꯕ ꯏꯅꯥꯎꯄꯤꯗꯣ ꯃꯥꯗꯤ ꯈꯦꯆ꯭ꯔꯤ ꯍꯧꯕ ꯌꯥꯝ ꯍꯩꯕꯅꯦꯕ ꯃꯥ ꯄꯩꯈꯥ ꯂꯩꯔꯝꯗ ꯇꯥꯔꯗꯤ ꯈꯦꯆ꯭ꯔꯤꯗꯨ ꯐꯖꯅ ꯍꯧꯔ ꯆꯥ ꯌꯥꯕꯅꯦꯕꯣ ꯅꯍꯥꯟ ꯃꯅꯥ ꯈꯦꯆ꯭ꯔꯤꯅꯦ ꯎꯇꯤꯅꯦ ꯑꯗꯒꯤꯗꯤ ꯌꯦꯟꯒꯗꯨ ꯉꯧꯔꯒ ꯇꯧꯋꯦꯕ ꯌꯥꯝ ꯊꯤꯅ ꯍꯥꯎꯖꯥꯠꯅꯤ
ꯎꯝ ꯃꯥꯗꯤ ꯌꯥꯝ ꯍꯩꯌꯦ ꯏꯟꯖꯥꯡ
ꯍꯩꯌꯦ ꯑꯗꯨꯅꯦ
ꯌꯥꯝ ꯐꯖꯅ ꯍꯩ
ꯈꯦꯆ꯭ꯔꯤꯖꯦ ꯈꯦꯆ꯭ꯔꯤꯖ ꯑꯩꯗꯤ ꯈꯪꯗꯦꯕ
ꯑꯣ
ꯆꯥꯗꯤ ꯆꯥꯅꯤꯡꯗ꯭ꯔꯣ ꯀꯥꯡꯒꯤ
ꯆꯥꯅꯤꯡꯉꯦ ꯍꯥꯎꯕꯅꯦ
ꯑꯗꯨꯅꯦ
ꯈꯦꯆ꯭ꯔꯤ ꯌꯥꯝ
ꯈꯪꯗꯦꯗ ꯇꯧꯔꯤꯁꯦ ꯀꯥꯡꯒꯤ ꯈꯦꯆ꯭ꯔꯤ ꯑꯩꯈꯣꯏ ꯏꯃꯥꯟꯅꯕꯤꯅ ꯀꯥꯡ ꯀꯣꯏꯕ ꯆꯠꯁꯦꯗꯤ ꯍꯥꯏꯅꯒꯤꯕꯅꯦ ꯑꯗꯣ ꯏꯃꯥꯟꯅꯕꯤ ꯑꯃ ꯃꯃꯥ ꯅꯥꯏꯌꯦꯗꯤ ꯍꯥꯏ ꯆꯠꯇꯣꯏꯔꯦ ꯆꯠꯂꯣꯏꯗꯣꯏꯔꯥ ꯒ꯭ꯌꯥꯟ ꯇꯥꯗ꯭ꯔꯦ ꯇꯧꯔꯤꯁꯦ ꯑꯩ ꯍꯟꯗꯛꯅ ꯑꯍꯥꯟꯕꯅꯦꯅ ꯑꯝꯇ ꯆꯠꯍꯧꯒꯦ ꯇꯧꯕꯅꯦ
ꯑꯗꯨꯅꯤ ꯑꯅꯥ ꯑꯌꯦꯛ ꯌꯥꯎꯕꯖꯦ ꯐꯔꯛ ꯌꯥꯝ ꯇꯥꯏ ꯍꯥꯏꯕ
ꯑꯗꯨꯅꯦ
ꯍꯔꯥꯎ ꯀꯨꯝꯍꯩ ꯊꯣꯛꯂꯛ ꯀꯥꯟꯗꯗꯤ ꯃꯤ ꯅꯥꯔꯛꯄ ꯌꯥꯎꯕꯁꯦ ꯕꯤꯠ ꯀꯥ ꯌꯥꯝ ꯇꯦꯛꯄꯅꯦ ꯍꯥꯏꯕ
ꯑꯗꯨꯅꯤ ꯑꯗꯒꯤꯗꯤ ꯒꯥꯔꯤ ꯃꯆꯥ ꯑꯃ ꯂꯩꯗꯅ ꯎ
ꯍꯥꯏꯔꯛꯑꯣ ꯍꯥꯏꯔꯛꯑꯣ
ꯍꯥꯏꯔꯛ ꯒꯥꯔꯤ ꯃꯆꯥ ꯑꯃ ꯂꯩꯗꯅ ꯑꯅꯥꯕꯗꯣ ꯍꯣ ꯍꯥꯗꯣ ꯍꯪꯉꯨꯕꯁꯨ ꯇꯧꯅꯕꯗꯨꯁꯨ ꯒꯥꯔꯤ ꯃꯆꯥꯁꯨ ꯂꯩꯇꯦ ꯂꯝꯖꯨ ꯂꯥꯞꯄꯅꯦꯅ ꯆꯠꯄꯁꯨ ꯐꯪꯗꯦ ꯇꯧꯔꯤ
ꯍꯣꯏꯅꯦ ꯑꯗꯣ ꯑꯩꯈꯣꯏ ꯍꯣꯁꯇꯦꯜꯗꯅꯦ
ꯎꯝ ꯎꯝ
ꯀꯣꯏꯕ ꯆꯠꯂꯒꯅ ꯆꯠꯂꯦ ꯆꯠꯇ꯭ꯔꯒꯅ ꯑꯩꯈꯣꯏ ꯃꯌꯥꯝ ꯇꯧꯔ ꯂꯥꯡꯉ ꯀꯩ ꯀꯩꯅꯣ ꯈꯔ ꯆꯥꯁꯦ ꯍꯥꯏꯕ
ꯑꯩꯌꯦ ꯀꯥꯡꯂꯦꯟꯁꯤ ꯀꯥꯡꯂꯦꯟꯁꯖꯦ ꯇꯥꯡ ꯀꯌꯥ ꯇꯥꯗꯣꯏꯖꯥꯠꯅꯣ
ꯇꯥꯡꯖꯩ
ꯀꯥꯡ ꯀꯥꯡ ꯍꯧꯕꯗꯤ ꯇꯥꯡ ꯇꯔꯥꯃꯉꯥ ꯅꯠꯇ꯭ꯔ ꯇꯔꯥ ꯇꯔꯨꯛ ꯁꯨꯃꯥꯏꯅ ꯍꯥꯏꯕꯅꯦꯕ
ꯑꯥ ꯀꯥꯡ ꯍꯧꯕ ꯅꯨꯃꯤꯠꯇꯒꯤꯅꯦ ꯅꯨꯃꯤꯠ ꯇꯔꯥꯅꯤꯒꯤ ꯃꯇꯨꯡꯗ ꯇꯧꯋꯦ ꯍꯥꯏꯕ ꯀꯣ ꯀꯥꯡꯂꯦꯟꯁꯦ ꯑꯗꯣ ꯑꯥ
ꯇꯔꯥꯅꯤ ꯃꯇꯨꯡ ꯑꯣꯏꯇꯥꯔꯗꯤ ꯀꯩꯅꯣ ꯍꯣꯏ ꯎꯝ ꯑꯩꯈꯣꯏ ꯏꯅꯥꯎꯄꯤ ꯍꯣꯏꯗꯣ ꯃꯣꯏꯁꯨ ꯄ꯭ꯔꯤꯈꯌꯥ ꯂꯣꯏꯔꯅꯤ
ꯂꯣꯏꯔꯅꯤ
ꯑꯗꯨꯗꯤ ꯆꯞ ꯆꯥꯔꯦꯕ ꯃꯥ ꯈꯦꯆ꯭ꯔꯤ ꯍꯧꯍꯜꯂꯁꯦ ꯋꯥ ꯍꯥꯎꯋ ꯌꯥꯝ ꯍꯥꯎꯕꯅꯦ
ꯍꯥꯎꯍꯜꯂꯁꯦ ꯍꯥꯎꯍꯜꯂꯁꯦ
ꯇꯧꯔꯁꯦ ꯑꯗꯨꯗꯤ ꯀꯥꯡꯂꯦꯟ ꯅꯨꯃꯤꯠꯇ ꯑꯣꯏꯅ
ꯑꯁ ꯆꯥꯅꯤꯡꯉꯛꯑꯦ ꯍꯧꯖꯤꯛ ꯑꯩ ꯌꯥꯝꯅ
ꯁꯋꯥꯏ ꯁꯋꯥꯏ ꯑꯩꯈꯣꯏ ꯂꯩꯕ ꯖꯒꯥꯗꯤ ꯁꯋꯥꯏ ꯑꯅꯛꯄꯁꯤꯗ ꯀꯥꯡ ꯌꯥꯎꯕ ꯌꯥꯕ ꯀꯥꯡꯂꯦꯟ ꯌꯥꯎꯕ ꯌꯥꯕ ꯃꯐꯝ ꯂꯩꯖꯥꯠꯂꯣ
ꯈꯪꯗꯦ ꯑꯁ ꯆꯥꯅꯤꯡꯉꯦꯕꯣ
ꯎ ꯀꯥꯡꯂꯦꯟ ꯅꯨꯃꯤꯠꯁꯤ ꯀꯩꯀꯩ ꯇꯧꯅꯒꯦ ꯈꯪꯕ꯭ꯔꯣ
ꯑꯗꯨꯝ ꯆꯞ ꯃꯥꯟꯅꯩꯌꯦ ꯀꯥꯡ ꯑꯍꯥꯝꯕ ꯍꯧꯕꯗꯨꯒ ꯈꯦꯆꯤ ꯍꯧꯔꯅꯤ
ꯎꯝ
ꯑꯗꯒꯤ ꯎꯠꯇꯤ ꯀꯩꯀꯥ ꯇꯧꯔꯅꯤ ꯅꯪ ꯍꯥꯏꯁꯦ ꯑꯃ ꯂꯥꯏꯒꯤꯔꯣ
ꯈꯪꯗꯦ ꯑꯩ ꯑꯩꯁꯨ ꯁꯨꯡꯋꯥꯎ ꯌꯥꯎꯗꯕꯅꯤꯅ ꯀꯩ ꯀꯩ ꯇꯧꯒꯦ ꯀꯩꯝ ꯈꯪꯗꯦꯌꯦ
ꯏꯍꯦ ꯍꯥꯏꯒꯦ ꯇꯧꯔꯒ ꯑꯩꯈꯣꯏ ꯏꯃꯥ ꯑꯃꯨꯛ ꯂꯥꯛꯁꯜꯂꯛꯑꯦ ꯇꯧꯔꯤꯁꯦ ꯊꯕꯛ ꯆꯠꯂꯨꯁꯦ ꯍꯥꯏꯒꯠꯂꯛꯑꯦꯅꯦ
ꯆꯠꯊꯣꯛꯎꯔꯣ ꯑꯗꯨꯒꯅꯦ ꯍꯣꯔꯦꯟ ꯍꯜꯂꯛꯄꯩꯗꯨꯗ ꯅꯨꯡꯗꯥꯡ ꯋꯥꯏꯔꯝꯒꯤꯗ ꯐ ꯐꯖꯅ ꯁꯤꯡꯖꯨ ꯆꯥꯔꯒ ꯋꯥꯔꯤ ꯇꯧꯊꯔꯁꯦ
ꯍꯣꯏ ꯍꯣꯏ ꯑꯗꯨꯃꯥꯏꯅ ꯇꯧꯔꯁꯤ ꯑꯩꯈꯣꯏ ꯃꯥꯁꯦ ꯐꯔꯛ ꯌꯥꯝ ꯊꯤ ꯇꯥꯢꯌꯦ ꯃꯁꯤ ꯅꯨꯄꯤꯁꯤꯗꯤ
ꯎꯝ ꯑ ꯊꯝꯃꯒꯦ ꯊꯝꯃꯒꯦ ꯑꯗꯨꯗꯤ ꯑꯥꯎ